ꯇꯥꯔꯦ ꯇꯥꯔꯦ
ꯆꯠꯄ ꯈꯣꯠꯄ ꯑꯨꯛ ꯇꯧꯗꯕ ꯅꯠꯇ꯭ꯔꯣ
ꯆꯠꯄ ꯈꯣꯄ ꯇꯧꯗꯦ ꯃꯀꯣꯟ ꯑꯗꯨꯝ ꯌꯥꯝ ꯀ꯭ꯂꯤꯌꯥꯔ ꯑꯣꯏꯅ ꯇꯥꯔꯦ ꯍꯥꯏꯇꯥꯔꯦꯅꯦ
ꯑꯗꯨ ꯍꯧꯖꯤꯛ ꯈꯔ ꯇꯧꯔꯛꯀꯅꯤ
ꯎꯝ ꯎꯝ
ꯏꯌꯥꯔꯄꯤꯁ ꯑꯇꯥꯡꯕ ꯑꯃ ꯁꯤꯖꯤꯟꯅꯕꯩꯅꯤ ꯂꯨꯄꯥ ꯆꯍꯨꯝ ꯄꯤꯕ
ꯅꯪ ꯂꯨꯄꯥ ꯆꯍꯨꯝ ꯄꯤꯕ ꯑꯣ ꯑꯁ ꯑꯩꯁꯨ ꯑꯃ ꯂꯩꯗ ꯌꯥꯗ꯭ꯔꯦ ꯍꯥꯟꯅꯅ ꯃꯔꯤ ꯄꯥꯝꯕꯤꯗ ꯁꯤꯖꯤꯟꯅꯔꯝꯕꯅꯦ ꯑꯗꯨ ꯐꯣꯔ ꯂꯥꯏꯟ ꯍꯥꯟꯅ ꯑꯃ ꯁꯤꯟꯕꯗꯨ ꯃꯔꯤ ꯊꯤꯟꯖꯤꯟꯕꯤ ꯌꯥꯗꯕ ꯀꯥꯡꯕꯨꯗꯨ ꯑꯣꯏꯔꯦꯕ
ꯀꯩꯅꯣ ꯇꯥꯏꯞ ꯁꯤ ꯊꯤꯜꯂꯨ ꯀꯩꯅꯣ
ꯇꯥꯏꯞ ꯁꯤꯒꯤ ꯏꯌꯥꯔꯄꯤꯁ
ꯑꯥ
ꯑꯗꯨꯗꯤ ꯀꯃꯥꯏꯅ ꯇꯧꯗꯣꯏꯅ ꯑꯗꯨꯗꯤ ꯈꯪꯄꯣꯟꯇꯦꯅ ꯀꯃꯥꯏꯅ ꯇꯧꯏꯅꯣ ꯍꯥꯏꯁꯦ
ꯑ ꯑꯗꯨꯝ ꯆ
ꯍꯥꯏꯗꯤ ꯉꯁꯥꯏꯒꯤ ꯃꯄꯥꯛꯇꯨꯠ ꯃꯣꯏꯒꯤ ꯍꯥꯟꯅꯒꯤ ꯏꯌꯥꯔꯄꯤꯁꯀꯤ ꯑꯔꯤꯕ ꯃꯀꯣꯛ ꯃꯇꯨꯝ ꯃꯇꯨꯝ ꯇꯥꯕꯗꯣ
ꯍꯨꯝ
ꯑꯗꯨ ꯇꯥꯏꯞꯁꯤ ꯑꯣꯏꯗꯣꯏꯔꯕ
ꯍꯣꯏ ꯑꯗꯨ ꯇꯥꯏꯞ ꯁꯤ ꯑꯣꯏꯗꯣꯏꯕ
ꯑꯣ
ꯑꯩꯁꯨ ꯇꯥꯏꯞ ꯁꯤꯅꯤ ꯊꯤꯜꯂꯤꯖꯦ ꯑꯩꯒꯤ ꯑꯃ ꯑꯩ ꯍꯥꯟꯅꯩ ꯐꯣꯟꯗꯣ
ꯑꯥ
ꯑꯗꯨ ꯇꯥꯏꯞꯁꯤꯅꯦ ꯌꯥꯗ꯭ꯔ ꯌꯥꯗ꯭ꯔꯦ ꯍꯥꯏꯗꯤ ꯑꯩꯅ ꯅꯣꯡꯃ ꯀꯩꯅꯣ ꯅꯨꯄꯤ ꯈꯠꯅꯔ ꯏꯁꯧ ꯂꯥꯡꯕꯗꯣ__ ꯏꯌꯥꯔꯄꯤꯁꯁꯦ ꯌꯥꯎꯔꯒ ꯑꯩꯅ ꯐꯣꯟ ꯍꯦꯛꯇ ꯁꯨꯖꯤꯜꯂꯨꯕꯅꯦꯕ
ꯑꯥ
ꯑꯗꯨꯀꯥꯟꯗ ꯏꯌꯥꯔꯄꯤꯁꯀꯤ ꯇꯦꯛꯊꯣꯛꯈ꯭ꯔꯕ
ꯑꯗꯨꯒ
ꯃꯅꯨꯡ ꯌꯥꯏꯔꯗꯤ ꯑꯩ ꯇꯥꯏꯞꯁꯤ ꯑꯗꯨꯝ ꯁꯤꯟꯅꯅꯤ
ꯀꯩꯅꯣꯗꯤ ꯑꯥ ꯀꯔꯝ ꯀꯔꯤ ꯕ꯭ꯔꯥꯟꯒꯤꯅꯣ ꯅꯪ ꯁꯤꯖꯤꯟꯅꯩꯗꯣ
ꯑꯁ ꯀꯩꯅꯣꯅꯦ ꯀꯣꯄꯤꯅꯤꯗ
ꯑ ꯑꯩꯁꯨ__ ꯑꯗꯨꯏ ꯀꯥꯡꯕꯨꯗꯣ ꯂꯩꯁꯤꯔꯥꯗ ꯈꯜꯂꯝꯃꯤꯝꯅꯦ
ꯂꯣꯏꯅꯕꯨꯗꯤ ꯅꯨꯡꯉꯥꯏ ꯑꯩ ꯋꯥꯈꯜꯗꯨꯁꯨꯀꯣ ꯍꯥꯟꯅꯗꯒꯤ ꯋꯦꯔ ꯑꯗꯨꯝ ꯁꯤꯖꯤꯟꯅꯕ꯭ꯔꯥ ꯑꯩꯅ ꯂꯥꯁꯇꯤꯡꯁꯨ ꯑꯣꯏꯕ ꯃꯑꯣꯡ ꯈꯜꯂꯦꯕ ꯏꯁꯥꯗ
ꯂꯥꯁꯇꯤꯡꯅꯦ ꯑꯩꯉꯣꯟꯗꯗꯤ ꯁꯨꯡꯑꯣ ꯑꯣꯏꯗ꯭ꯔꯦ ꯋꯥꯏꯔꯁꯤ ꯇꯥꯃꯣ
ꯅꯪ ꯅꯪ ꯆꯤꯠꯑꯕ꯭ꯔꯥ ꯑꯣꯋꯥꯔꯗꯣ
ꯆꯦꯛꯄꯩ ꯅꯠꯇꯕ ꯍꯥꯢꯗꯤ ꯏꯁꯩꯌꯨꯝ ꯀꯩꯒꯨꯝ ꯇꯥꯀꯣꯛ ꯇꯣꯡꯈꯤꯕꯗꯣ
ꯍꯣꯏ ꯍꯣꯏ ꯑꯗꯨꯕꯨꯗꯤ ꯑꯗꯨ ꯍꯣꯏ ꯑꯩꯅ ꯑꯃꯨꯛ ꯀꯩꯅꯣꯁꯨ ꯇꯧꯕꯩꯅꯤꯗ ꯑꯩꯗꯤ ꯏꯌꯥꯔꯕꯤꯁ ꯀꯌꯥ ꯊꯤꯟꯗꯦꯕ
ꯎꯝ
ꯑꯗꯨꯝ ꯍꯥꯏꯗꯤ ꯏꯟꯊꯟ ꯂꯩꯕꯅꯤꯅ ꯑꯃꯨꯛ ꯃꯨꯛ ꯀꯥꯟ ꯀꯩꯅꯣ ꯆꯠꯂꯛꯄꯒꯨꯝꯕ ꯑꯩꯅ ꯍꯥꯟꯅ ꯂꯥꯏꯕ꯭ꯔꯦꯔꯤ ꯂꯥꯏꯔꯤꯛ ꯄꯥ ꯆꯠꯂꯝ ꯃꯇꯝꯒꯤꯗꯣ
ꯎꯝ
ꯑꯗꯨꯒꯨꯝꯕꯗꯗꯤ ꯑꯃꯨꯛ ꯏꯂꯦꯛꯇ꯭ꯔꯤꯛꯇꯨ ꯌꯥꯎꯔꯛꯇ꯭ꯔꯦ ꯑꯗꯨꯗꯤ ꯑꯗꯨꯒꯨꯝꯕꯗ ꯀꯑꯛ ꯊꯤꯟ ꯁꯤꯖꯤꯟꯅꯕꯅꯦ ꯑꯩ ꯀꯨꯏꯟ ꯊꯤꯟ ꯉꯝꯗꯦ ꯅꯥꯀꯣꯛ ꯅꯥꯏ ꯀꯩꯅꯣ ꯇꯧꯕꯅꯤꯅ
ꯅꯥꯕꯩ
ꯅꯥꯕꯥ ꯏꯕꯣ ꯅꯥꯏꯌꯦ ꯐ ꯅꯥꯏ
ꯇꯨꯏꯁꯤ ꯅꯗ ꯅꯜ
ꯎꯝ ꯇꯣꯏ ꯁꯤꯖꯤꯟꯅꯗꯕꯩꯁꯨ ꯑꯣꯏꯗꯣꯏꯅꯦ
ꯎꯝ
ꯑꯗꯨ ꯑꯗꯨꯏꯁꯨ ꯑꯩꯅ ꯇꯣꯏꯅ ꯇꯣꯏꯅ ꯁꯤꯖꯤꯟꯅꯗ꯭ꯔꯕꯅꯤꯅ ꯑꯗꯨꯝ ꯈꯔ ꯀꯨꯏꯅ ꯑꯗꯨꯝ ꯆꯠꯁꯤꯜꯂꯛꯑꯦꯅ
ꯎꯝ ꯇꯣꯢ ꯁꯤꯖꯤꯟꯅꯕ ꯐꯩ ꯑꯗꯣ ꯁꯤꯖꯤꯟꯅꯔꯁꯨ ꯕ꯭ꯂꯨꯇꯨꯠ ꯕ꯭ꯂꯨꯇꯨꯠꯀꯤꯗꯨꯣ ꯄꯥꯛꯅ ꯁꯤꯖꯤꯟꯅꯗꯕ
ꯍꯣꯏ ꯕ꯭ꯠꯇꯨꯠꯁꯤꯅ ꯁꯣꯛꯄ ꯍꯦꯟꯕ ꯃꯥꯜꯂꯤꯅꯦ
ꯎꯝ ꯕ꯭ꯂꯗꯨꯀꯤꯗꯤ ꯑꯩꯈꯣꯏꯒꯤ ꯀꯩꯅꯣꯝ ꯌꯥꯎꯋꯦ ꯐꯪꯁꯟ ꯇꯧꯅꯕ ꯀꯣꯛꯂꯥꯏꯗ ꯈꯤꯇꯪ ꯁꯤꯡꯅꯕ ꯕ꯭ꯔꯦꯗ ꯍꯥꯏꯅ ꯑꯃ
ꯎꯝ ꯎꯝ ꯎꯝ ꯎꯝ
ꯍꯥꯏꯗꯤ ꯃꯣꯏ ꯐ꯭ꯔꯤꯀ꯭ꯋꯦꯟꯁꯤ ꯊꯥꯗꯣꯛꯏꯗꯅ
ꯊꯗꯣꯛꯄ ꯊꯥꯗꯣꯛꯄꯅꯤꯅ ꯑꯁꯣꯝꯗ ꯁꯣꯜꯂꯛꯄꯗꯣ
ꯎꯝ
ꯑꯗꯨꯅꯦ ꯑꯗꯨꯢ ꯇꯥꯏꯞ ꯁꯤ ꯑꯝꯇꯪ ꯑꯗꯨꯗꯤ ꯂꯩꯁꯤꯜꯂꯤꯉꯦ ꯒꯦꯝ ꯅꯨꯡ ꯁꯥꯟꯅꯔꯀꯥꯟꯗ ꯌꯥꯗꯦꯕ ꯑꯩ ꯉꯔꯥꯡ ꯅꯍꯥꯟ ꯒꯦꯝ ꯁꯥꯟꯅꯩ ꯊꯤꯟꯗꯕꯤꯗ ꯑꯦꯔꯕꯤꯁ ꯊꯤꯟꯗꯕꯤꯗ
ꯃꯣꯏ ꯀꯩꯅꯣ ꯁꯥꯟꯅꯕ
ꯑ ꯅꯣꯡꯃꯩ ꯀꯥꯞꯊꯥꯠꯅꯕꯤ ꯀꯥꯞꯊꯥꯠꯅꯕꯤ ꯑꯗꯨꯅ ꯑꯗꯨꯒꯤ ꯅꯣꯏꯃꯩ ꯀꯥꯞꯅꯕꯤ ꯁꯥꯟꯅꯒꯥꯟꯗꯗꯤ ꯃꯤ ꯂꯥꯛꯄꯗꯨ ꯐꯖꯅ ꯇꯥꯔꯦꯗꯣ
ꯑꯦꯗꯨ ꯅꯣꯢ ꯑꯦꯕꯤꯒ ꯂꯤꯡ ꯇꯧꯕ꯭ꯔꯣ
ꯀꯔꯤꯒ ꯑꯦꯕꯤꯒ
ꯎꯝ ꯍꯣꯏ ꯑꯩꯉꯣꯟꯗ ꯊꯣꯛꯂꯛꯇꯦꯕ
ꯑꯣ ꯇꯧꯗꯦ ꯇꯧꯗꯦ ꯑꯩꯗꯣ ꯍꯥꯟꯅꯒꯤ ꯑꯔꯤꯕ ꯚ꯭ꯔꯖꯟꯗꯣ
ꯍꯥꯥ
ꯑꯗꯨ ꯁꯥꯟꯅꯔꯝꯕꯒꯤ ꯑꯦꯀꯥꯎꯟꯗꯨꯗꯤ ꯅꯠꯇ꯭ꯔꯦꯗ ꯑꯩꯗꯣ ꯑꯗꯩ ꯑꯗꯨ ꯍꯟꯗꯛ ꯉꯔꯥꯡ ꯉꯍꯥꯟꯗꯪ ꯆꯪꯕ ꯍꯧꯕꯗ ꯉꯥꯏꯔꯤꯕ ꯑꯅꯧꯕ ꯑꯦꯀꯥꯎꯟ ꯑꯃ ꯁꯦꯝꯕ ꯅꯣꯏ ꯀꯩꯅꯣ ꯇꯧꯔꯒ ꯑꯩꯈꯣꯏ ꯏꯃꯦꯜ ꯇꯧꯔꯒ
ꯎꯝ
ꯑꯗꯨꯅ ꯑꯦꯕꯤ ꯇꯧꯗꯕꯩ ꯑꯗꯨ ꯏꯃꯦꯟ ꯇꯧꯔꯒ ꯑꯁ ꯉꯔꯥꯡ ꯅꯍꯥꯜ ꯍꯥꯞꯄꯗ ꯀꯨꯏꯗ꯭ꯔꯤꯗ ꯑꯩꯅ ꯁꯨꯝ ꯑꯁ ꯇꯣꯏ ꯁꯥꯟꯅꯕ ꯅꯠꯇꯦꯗ ꯎꯝ ꯀꯩ ꯍꯥꯏꯅꯤ ꯏꯁꯥ ꯕꯤꯠ ꯂꯩꯂꯛꯇꯒꯥꯟ ꯑꯃꯨꯃꯨꯛ ꯆꯪꯕ ꯍꯥꯏꯇꯥꯔꯦ
ꯍꯣꯏ
ꯃꯇꯝ ꯂꯥꯏꯅꯥꯋꯥꯏꯗꯧꯅ ꯃꯇꯝ ꯌꯥꯝ ꯁꯥꯟꯅꯕ ꯁꯨꯡ ꯉꯝꯗ꯭ꯔꯦ
ꯎꯝ ꯑꯗꯩ ꯏꯚꯦꯟꯁꯨ ꯃꯌꯥꯝ ꯂꯩꯔꯝꯃꯤꯗ
ꯏꯕꯦꯟ ꯅꯨꯡ ꯀꯩ ꯂꯩꯔꯦꯅ
ꯍꯦꯕꯦꯟꯗꯤ ꯀꯩꯅꯣ ꯋꯥꯠꯇ꯭ꯔꯦ ꯃ ꯂꯩꯖꯤꯡꯒꯤ ꯇꯥꯏꯞ ꯇꯧꯈꯠꯂꯦ ꯃꯣꯏꯁꯦ
ꯑꯣꯂꯤꯁꯨ ꯀꯩꯅꯣ ꯄ꯭ꯔꯣꯝꯒꯗꯥꯏꯃ ꯂꯩꯌꯦꯕ ꯀꯔꯝ ꯍꯥꯏꯇꯥꯔꯦ
ꯈꯪꯗꯦꯗ ꯑꯩ ꯁꯥꯟꯅꯔꯝꯃꯦ
ꯊꯗ꯭ꯔꯕ
ꯑꯩ ꯁꯥꯟꯅꯔꯝꯃꯦ ꯍꯟꯗꯛꯇꯣ ꯀꯩꯗꯧꯔꯝ ꯈꯗꯦ ꯑꯩꯈꯣꯏ ꯀꯥꯥꯁꯦ ꯅꯦꯠ ꯁꯦꯡꯌꯥ ꯌꯥꯗꯦ ꯅꯦꯠ ꯌꯥꯗꯦ ꯍꯥꯏꯗꯤ ꯃꯣꯕꯥꯟꯂꯤꯖꯦꯜꯗꯗꯤ ꯀꯩꯅꯣꯗꯣ ꯀꯦꯈꯔꯦ ꯑꯥ ꯑꯦꯝ ꯑꯦꯁꯇꯣ ꯅꯦꯝꯗꯔꯗꯤ ꯅꯨꯡꯉꯥꯏꯇꯦꯗꯅ
ꯑꯁ ꯅꯨꯡꯉꯥꯏꯇꯦ ꯅꯨꯡꯉꯥꯏꯇꯦ
ꯑꯗ ꯑꯩꯈꯣꯏꯗꯣ ꯍꯥꯟꯅꯗꯤ ꯑꯗꯨꯝ ꯋꯥꯢꯐꯥꯢ ꯒꯤ
ꯍꯣꯏ ꯑꯗꯨꯢ ꯎꯝ ꯃꯣꯕꯥꯢꯂꯤꯖꯦꯜꯗ ꯍꯥꯢ ꯃꯣꯏꯅ ꯀꯩꯅꯣ ꯇꯧꯈꯤꯗ꯭ꯔꯣ ꯑꯈꯣꯢ ꯈꯤꯇꯪ ꯏꯁꯥꯗ ꯑꯩ ꯢꯊꯟꯗꯅ ꯐ ꯌꯥꯝ ꯐꯖꯅ ꯁꯥꯟꯅꯔꯁꯨ ꯍꯥꯏꯗꯤ ꯑꯗꯨ ꯑꯗꯨꯝ ꯑꯩꯒꯤ ꯇꯤꯃꯦꯠ ꯃꯈꯩꯗꯣ ꯍꯩꯇ꯭ꯔꯗꯤ ꯑꯗꯨꯝ ꯄꯣꯏꯗꯅ
ꯍꯣꯏ ꯍꯣꯏ
ꯑꯗꯨꯅ ꯀꯣꯏꯗꯧꯁꯤꯦ ꯍꯦꯛꯇ ꯁꯥꯎꯒꯠꯇꯤ ꯁꯥꯎꯒꯠꯄꯅꯦꯕ ꯑꯗꯨꯝ ꯑꯗꯣ ꯁꯋꯥ ꯀꯅꯤ ꯀꯥꯞꯅꯕꯤꯁꯤꯅ ꯑꯃꯨꯛ ꯍꯥꯏ ꯍꯦꯟꯅ ꯑꯦ ꯑꯩ ꯔꯣꯝꯗ ꯑꯣꯣꯝ ꯊꯣꯛꯄ ꯑꯗꯨꯝ ꯄꯪꯂꯧꯗꯧ ꯁꯥꯟꯅꯔꯒ ꯇꯦ ꯇꯦ ꯁꯥꯟꯅꯅ ꯂꯩ ꯅꯨꯡꯉꯥꯏꯇ꯭ꯔꯣ ꯑꯗꯨꯅ ꯑꯃꯨꯛ ꯑꯗꯩ ꯍꯣꯏ ꯏꯃꯥꯟꯅꯕ ꯀꯩ ꯁꯥꯟꯅꯃꯤꯟꯅꯔꯁꯨ ꯅꯨꯡꯒꯤ ꯉꯥꯏꯀꯣ ꯑꯗꯨꯝ ꯅꯨꯡꯉꯥꯏꯗꯤ ꯁꯣꯝꯗꯗꯤ ꯍꯥꯏꯗꯤ ꯑꯦ ꯁꯤꯔꯦ ꯍꯥꯏꯔꯒꯁꯨ ꯏꯁꯥꯗꯨꯗ ꯀꯩꯁꯨ ꯅꯨꯡꯉꯥꯏꯇꯕ ꯐꯥꯎꯗꯦꯕ ꯑꯣꯝꯀꯪꯒꯤꯗꯤ ꯑꯁ ꯏꯁꯥꯗꯨ ꯐ ꯇꯦꯟꯁꯟ ꯍꯥꯏꯒꯠꯂꯦꯕ ꯑꯗꯨ ꯏꯅ ꯑꯃꯨꯛ
ꯎꯝ
ꯑꯁ ꯍꯧꯖꯤꯛꯄꯗꯤ ꯃꯇꯝ ꯅꯠꯇ꯭ꯔꯦ ꯑꯗ ꯑꯗ ꯃꯤꯠꯁꯨꯨꯔ ꯁꯣꯛꯈꯤꯕꯔ ꯅꯪꯁꯨꯤꯂꯝꯃꯅꯤꯅꯦ ꯃꯤꯠꯇꯤ
ꯃꯤꯠꯇꯤ ꯑꯩ ꯍꯥꯟꯅ ꯂꯩꯕ ꯄꯕꯋꯥ ꯆꯞ ꯃꯥꯟꯅꯩꯦ ꯑꯩꯅ
ꯑꯗꯨꯝ ꯂꯩꯕ꯭ꯔꯥ ꯑꯣ ꯑꯗꯨꯏꯕꯨ ꯌꯥꯝ ꯁꯣꯛꯇꯦ ꯑꯩꯗꯤ ꯑ ꯁꯣꯛꯆꯤꯜꯂ
ꯑꯁꯣꯝ ꯅꯥꯀꯟ ꯍꯁꯠ ꯑꯥꯗꯣꯏꯉꯏꯗꯣ ꯑꯩꯅ ꯀ꯭ꯂꯥꯁ ꯁꯚꯦꯟ ꯑꯩꯠ ꯅꯥꯏꯟ ꯑꯩꯠ ꯀꯥꯕꯩꯗꯣ
ꯎꯝ
ꯑꯗꯨꯗ ꯑꯃꯨꯛꯇꯪ ꯆꯦꯛꯑꯞꯖꯧꯋꯤꯕꯥꯟ ꯈꯔ ꯍꯥꯏ ꯂꯤꯗ꯭ꯔꯣ ꯑꯗꯨꯒ ꯇꯧꯀꯥꯟꯗ ꯑꯩꯒꯤ ꯋꯥꯟ ꯄꯣꯏꯟ ꯁꯚꯦꯟ ꯐꯥꯏꯚ ꯁꯣꯛꯄꯅꯦ ꯃꯅꯁꯦ ꯃꯤꯠ ꯌꯦꯠꯥꯏ ꯈꯛꯇꯅꯦꯃꯤ ꯁꯣꯏꯗꯣ
ꯑꯣ
ꯑꯗ ꯃꯤꯇꯦꯠꯗ ꯍꯧꯖꯤꯛꯁꯨ ꯑꯗꯨꯝ ꯋꯥꯟ ꯄꯣꯏꯟ ꯁꯕꯦꯟ ꯐꯥꯏꯚ ꯑꯗꯨꯝ ꯂꯩꯔꯤꯕꯑ
ꯑꯣ
ꯑꯣꯏꯗꯦ ꯑꯗꯨꯝ ꯍꯥꯏꯗꯤ ꯄꯪ ꯎꯞꯇ꯭ꯔꯁꯦ ꯅꯠꯇ꯭ꯔꯅ ꯖꯦꯔꯣ ꯄꯣꯏꯟ ꯇꯨ ꯐꯥꯏꯚ ꯎꯞꯇ꯭ꯔꯁꯨ ꯀꯩꯁꯨꯨꯝ ꯀꯥꯏꯗꯦꯕ
ꯑꯣ ꯑꯩ ꯑꯩ ꯑꯩ ꯑꯩꯒꯤꯅ ꯀꯩꯅꯣ ꯇꯥꯏ ꯑꯃꯅ ꯋꯥꯟ ꯄꯣꯏꯟ ꯁꯕꯦꯟ ꯊꯥꯚ ꯂꯩꯔꯒ ꯑꯃꯅ ꯇꯨ ꯌꯧꯔꯔꯕꯅꯤ ꯑꯗꯨꯗ ꯑꯗꯨꯏ ꯃꯊꯛꯇꯨꯗ ꯑꯃꯨꯛ ꯑꯩꯈꯣꯏꯒꯤ ꯉꯁꯥꯏ ꯂꯦꯟꯁꯇ ꯁꯤꯂꯤꯟꯗꯔ ꯀꯌꯥ ꯌꯥꯎꯗꯕꯤꯗꯣ
ꯍꯝ
ꯁꯤꯂꯤꯡꯒ ꯌꯥꯎꯗ꯭ꯔꯗꯤ ꯌꯥꯗꯕꯤꯗꯣ
ꯎꯝ
ꯑꯗꯨ ꯑꯣꯏꯕ ꯍꯥꯏꯇꯥꯔꯦꯅꯦ ꯑꯗꯨꯃꯥꯏꯅꯗ ꯑꯃ ꯌꯦꯠ ꯂꯥꯏꯃꯗꯤ ꯈꯔ ꯍꯦꯟꯅ ꯁꯣꯛꯦ ꯅꯪ ꯑꯗꯨꯗꯤ ꯑꯗꯨꯝꯪ ꯅꯪ ꯌꯥꯝ ꯀꯟꯅꯁꯨꯨꯆꯟꯗ꯭ꯔꯤꯁꯤꯅꯗꯤ ꯅꯪ ꯀꯩꯅꯣ ꯑꯗꯨꯝ ꯏꯁꯦꯛ ꯁꯤꯖꯤꯟꯅꯕ꯭ꯔꯣ
ꯑꯁ ꯐꯤꯛꯄꯨꯗꯤ ꯀꯩꯅꯣ ꯂꯩꯔ ꯂꯩ ꯇꯋꯥꯗ
ꯑꯗꯃꯥꯏꯅ ꯉꯔꯥꯡꯖꯨ ꯍꯣꯏ ꯈꯪꯗꯦ ꯅꯪ ꯍꯧꯖꯤꯛꯐꯥꯎꯒꯤ ꯁꯨꯛꯁꯨ ꯂꯩꯇ꯭ꯔꯤ ꯑꯗꯨꯕꯨꯗꯤ ꯑꯗꯨ ꯁꯣꯛꯇꯤ ꯑꯦ ꯁꯣꯛꯆꯤꯜꯂꯛꯄꯅꯤꯀꯣ ꯖꯔ ꯖꯔ ꯇꯝ ꯇꯞꯅ ꯈꯪꯍꯧꯗꯝꯅꯤ
ꯎꯝ ꯑꯩꯅ ꯑꯃꯨꯛ ꯑꯗꯨ ꯁꯤꯟꯂꯤꯟꯗ꯭ꯔꯤꯀꯦꯜ ꯌꯥꯎꯗꯒꯨꯝ ꯇꯧꯕꯅꯦ ꯑꯩꯅ ꯑꯃꯨꯛ ꯀꯩꯅꯣꯗ ꯑꯣꯏꯕ ꯑꯩꯅ ꯑꯦꯛꯖꯤꯁꯇ
ꯑꯣ ꯍ
ꯦꯟꯗꯥ ꯑꯂꯥꯏ ꯃꯤꯡ ꯈꯤꯇꯪ ꯆꯨꯝꯅꯕ꯭ꯔꯣ ꯀꯩꯅꯣ ꯑꯩ ꯃꯤꯠꯅ ꯀꯩꯅꯣꯅ ꯀꯅ ꯈꯤꯇꯪ ꯂꯥꯎꯅ ꯀꯩꯅꯣ ꯄꯥꯡꯉꯦꯕ ꯌꯦꯠꯂꯏ ꯄꯥꯡꯒꯦ ꯁ ꯃꯥꯜꯂꯦꯕ
ꯑꯣꯀꯦ ꯑꯣꯀꯦ
ꯏꯁꯤꯡ ꯏꯅꯥꯎꯅꯤ ꯁꯣꯟꯕꯩꯉꯗꯤ ꯍꯥꯏꯕꯣꯏ ꯍꯥꯏ ꯀꯥꯟꯗ
ꯎꯥ
ꯑꯗꯨꯝ ꯃꯉꯥꯏ ꯑꯗꯨꯝ ꯅꯠꯇꯕꯤꯗ ꯍꯥꯏꯗꯤ ꯃꯤꯠꯇ ꯑꯣꯏꯅ ꯗꯥꯏ ꯑꯣꯏꯅ ꯀꯩꯅꯣ ꯑꯣꯏꯅ ꯁꯣꯛꯄꯗꯣ
ꯎꯝ ꯑꯩꯖꯨ ꯀꯩꯅꯣ ꯇꯧꯒꯤꯕꯥ ꯃꯥꯁꯇ꯭ꯔ ꯃꯇꯝꯒꯤꯗꯣ
ꯑꯩ ꯂꯦꯞꯇꯣꯞ ꯂꯩꯔꯁꯨ ꯑꯗꯨꯏ ꯃꯇꯝꯗꯨꯗ ꯍꯦꯛ ꯃꯥꯁꯇ꯭ꯔ ꯆꯪꯉꯝꯗꯥꯏꯗꯨꯗ ꯂꯩꯕ ꯀꯨꯏꯗ꯭ꯔꯤ ꯃꯇꯝ ꯑꯣꯏꯕꯩꯀꯣ
ꯎꯝ ꯎꯝ ꯀꯣꯂꯞꯗ ꯗꯤꯕꯥ ꯊꯦꯡꯅꯕꯅꯦ ꯊꯦꯡꯅꯗ꯭ꯔꯗꯤ
ꯑꯩꯈꯣꯏꯕꯨꯗꯤ ꯑꯗꯨꯗꯤ ꯌꯥꯝ ꯀꯩꯅꯣ ꯇꯧꯔꯝꯗꯦ ꯀꯩꯅꯣꯗꯨꯅꯦ ꯑꯩꯅ ꯇꯧꯔꯝꯃꯤꯁꯦ ꯕꯦꯂꯣꯔꯦꯟꯗꯣ
ꯎꯝ ꯑ ꯑ
ꯕꯦꯂꯣꯔꯦꯟ ꯇꯧꯔꯦ ꯑꯗꯒꯤ ꯑꯩꯈꯣꯏ ꯑꯗꯨꯗ ꯌꯨꯄꯤ ꯃꯆꯥ ꯑꯃ ꯂꯩꯔꯝꯃꯦ
ꯎꯝ
ꯒꯦꯝ ꯍꯩꯖꯥꯝ ꯃꯈꯩ ꯀ꯭ꯔꯦꯛ ꯚ꯭ꯔꯖꯟ ꯃꯥꯅ ꯂꯣꯏꯅ ꯄꯥꯏꯕ
ꯑꯣꯍꯣ
ꯑꯗꯨꯅ ꯄꯤꯁꯤꯒꯤ ꯍꯣꯏ ꯀ꯭ꯔꯦꯛ ꯑꯁ ꯀ꯭ꯔꯦꯛ ꯑꯗꯨ ꯍꯥꯟꯅꯩ ꯑꯔꯤ ꯑꯔꯤ ꯃꯈꯩꯗꯣ
ꯎꯝ
ꯀ꯭ꯔꯦꯛ ꯂꯣꯏ ꯌꯥꯎꯕꯤꯅꯦ ꯃꯉꯣꯟꯗ
ꯎꯝ
ꯑꯥꯗꯩ ꯃꯉꯣꯟꯗꯒꯤ ꯐ꯭ꯔꯀꯥꯏ ꯑꯅ ꯑꯃ ꯂꯩꯕꯗꯣ ꯈꯪꯕ ꯅꯠꯇ꯭ꯔꯣ
ꯀꯔꯤ
ꯑ ꯐꯀ꯭ꯔꯥꯏ ꯍꯥꯏꯗꯅ ꯑꯃ ꯂꯩꯒꯤꯕꯗꯣ
ꯈꯪꯗꯦ
ꯐ꯭ꯔꯀꯥꯏ ꯍꯥꯏꯗꯤ ꯑꯥꯏꯂꯦꯟ ꯑꯃꯗ ꯇꯥꯖꯤꯜꯂꯒ ꯑꯗꯨꯗꯩ ꯑꯥꯏꯂꯦꯟꯗꯨꯗꯒꯤ ꯅꯥꯟꯊꯣꯛꯄꯒꯤ ꯑꯃ ꯂꯩꯕꯅꯦꯕꯀꯣ
ꯎꯝ
ꯄꯥ꯭ꯔꯠ ꯊ꯭ꯔꯤꯒ ꯐꯣ꯭ꯔꯒ ꯐꯣ꯭ꯔꯗꯨꯅ ꯑꯃꯨꯛ ꯑ ꯀꯩꯅꯣꯗ ꯑꯩꯈꯣꯏ ꯏꯟꯗꯤꯌꯥ ꯑ ꯍꯤꯃꯥꯂꯌꯥꯗꯥ ꯑꯣꯏꯕꯅꯦ ꯂꯣꯀꯦꯁꯟꯗꯣ ꯍꯤꯟꯗꯤꯒꯥ ꯉꯥꯡꯕꯅꯦ ꯑꯥ ꯑꯗꯨꯒ ꯑꯗꯨꯃꯥꯏꯅ ꯇꯧꯋꯦ ꯑꯗꯨ ꯒꯦꯝꯗꯨ ꯃꯥꯅ ꯄꯤꯁꯤꯜꯂꯛꯄꯗꯩ ꯑꯁ ꯀꯩꯅꯣꯒ ꯀ꯭ꯂꯥꯁꯀꯥꯟꯗ ꯑꯗꯨꯝ ꯆꯠꯇꯕꯤꯗ ꯍꯥꯏꯇꯥꯔꯦꯅꯦ ꯅꯪ ꯍꯥꯏꯗꯤ ꯍꯣꯏ ꯃꯥꯁꯇ꯭ꯔ ꯌꯧꯔꯛꯄꯅꯤꯅ ꯅꯪ ꯄꯥꯁ ꯅꯨꯡꯗꯣ ꯀꯩ ꯀꯩ ꯀꯌꯥꯝ ꯍꯥꯏꯗꯤ ꯁꯦꯔꯤꯌ꯭ꯁ ꯑꯣꯏꯅ ꯇꯧꯗ꯭ꯔꯦꯅ ꯑꯗꯨꯝ
ꯎꯝ
ꯏꯁꯥ ꯏꯁꯥꯅ ꯂꯣꯏꯅ ꯇꯧꯖꯔꯕꯃꯤꯅ ꯑꯗꯨꯏꯗ ꯑꯁ ꯒꯦꯝꯗꯣ ꯑꯗꯨꯗ ꯍꯦꯟꯃꯟ ꯁꯥꯟꯅꯈꯤꯕꯅꯦ ꯑꯗꯨꯗꯩꯅꯦ ꯃꯤꯠ ꯂꯥꯏꯞꯄꯥꯁ ꯁꯣꯛꯆꯤꯟꯒꯔꯦꯕꯥꯏ
ꯑꯣ
ꯍꯧꯖꯤꯛꯇꯤ ꯑꯃꯨꯛ ꯁꯥꯟꯅ ꯌꯥꯗ꯭ꯔꯦ ꯂꯦꯇꯣ ꯂꯥꯏꯅ ꯁꯣꯛꯑꯦꯕ ꯃꯄꯥꯡꯒꯟꯗꯣ ꯒꯦꯝꯃꯤꯡ ꯇꯣꯛꯅꯤ ꯍꯥꯏꯖꯔ ꯋꯥꯅꯤ ꯑꯗꯨꯝ
ꯀꯨꯏꯔ ꯌꯥꯗꯃꯤꯗ
ꯀꯨꯏꯠꯂꯀꯥꯟ ꯌꯥꯗꯦꯕ ꯕꯦꯇꯔꯤ ꯄꯥꯊꯣꯛꯂꯑꯦꯕ ꯑꯗꯨꯝ ꯑꯩ ꯍꯧꯖꯤꯛ ꯕꯦꯇꯔꯤ ꯂ ꯆꯥꯔꯖ ꯊꯤꯟꯗ꯭ꯔꯒꯗꯤ ꯂꯦꯞꯇꯣꯞ ꯄꯥꯏ ꯌꯥꯗꯕꯤꯗꯣ ꯇꯧꯔꯦꯕ
ꯑꯁ ꯑꯗꯨꯗꯤ ꯐꯖ ꯁꯣꯛꯑꯖꯥꯠꯅꯤ
ꯁꯣꯛꯑꯦꯊꯣꯛꯂꯦ ꯑꯗꯨꯢ ꯍꯧꯖꯤꯛꯀꯤ ꯑꯣꯏꯅꯕꯨꯗꯤ ꯀꯛꯀꯛ ꯕꯣꯜ ꯁꯥꯟꯅꯩ ꯍꯥꯏꯇꯥꯔꯦꯅꯦ ꯄꯦꯕꯥꯗ
ꯑꯣ ꯏꯃꯥꯟꯅꯕ ꯁꯁꯦ ꯀꯩꯅꯣꯒꯤ ꯃꯥ ꯄꯤꯕꯥꯁꯟꯅꯦ ꯑꯇꯣꯞꯄꯗꯁꯨ ꯈꯔ ꯁꯥꯟꯅꯕꯅꯤ ꯑꯗ ꯍꯟꯗꯛ ꯃꯥꯏꯁꯨ ꯑꯅꯧꯕ ꯑꯃ ꯂꯧꯋꯦꯕ
ꯎꯝ ꯅꯪꯗꯤ ꯄꯤꯁꯤꯗꯤ ꯇꯧꯗ꯭ꯔꯣ ꯄꯤꯁꯤꯒꯤꯗꯤ
ꯑꯩ ꯑꯩ ꯂꯩꯇꯦꯗ ꯍꯧꯖꯤꯛ ꯂꯩꯒꯦꯅ ꯇꯧꯕꯅꯦ ꯍꯟꯗꯛꯁꯦ
ꯎꯝ ꯑꯗꯨ ꯑꯁ ꯒꯦꯝ ꯁꯥꯟꯅꯒꯦ ꯍꯥꯏꯔꯒ ꯑꯁꯨꯝ ꯒꯦꯝ ꯁꯥꯟꯅꯕ ꯑꯗꯨꯝ ꯄꯤꯁꯤꯁꯨ ꯇꯧꯔ ꯄꯥꯏꯔꯝ ꯑꯃꯥꯏꯅ ꯒꯦꯝꯒ ꯁꯥꯟꯅꯅꯤꯡꯕꯩ ꯀꯩꯅꯣ ꯇꯧꯔꯗꯤ ꯂꯦꯞꯇꯣꯞ ꯂꯩꯀꯥꯏ ꯀꯥꯟꯅꯗꯦꯗ ꯍꯥꯏꯗꯤ ꯒꯦꯝꯃꯤꯡ ꯂꯦꯞꯇꯣꯞꯀꯖꯦ ꯁꯨꯝ ꯃꯃꯤꯡꯒꯤ ꯋꯥꯅꯦꯕꯀꯣ ꯍꯣꯏ ꯈꯔ ꯈꯛ ꯇꯥꯡꯒ꯭ꯔꯕ ꯃꯣꯏꯒꯤ ꯑꯥ ꯀꯩꯅꯣꯒꯥꯡꯗꯨ ꯀꯔꯤ ꯍꯥꯏꯒꯔꯦ ꯑꯦꯂꯤꯌꯟ ꯋꯦꯔꯒ ꯍꯥꯏꯕ ꯀꯩ ꯍꯥꯏ ꯔꯥꯏꯖꯦꯟꯒ ꯈꯔ ꯃꯣꯏ ꯈꯔ ꯂꯩꯇ꯭ꯔꯣ
ꯎꯝ
ꯑꯗꯨꯏ ꯀꯥꯡꯕꯨꯗꯨ ꯑꯣꯏꯈ꯭ꯔꯒꯗꯤ ꯑꯃꯨꯛ ꯐꯕ ꯅꯠꯇ꯭ꯔꯒꯗꯤ ꯑꯗꯨꯝ ꯗꯦꯛꯁꯇꯣꯞꯄ ꯆꯪꯈꯠꯄꯅ ꯐꯩꯌꯦꯕ
ꯐꯩꯌꯦ ꯑꯗꯨꯗꯤ
ꯗꯦꯁꯇꯣꯣꯛꯇꯗꯤ ꯑꯩꯅ ꯍꯥꯞꯅꯤꯡ ꯍꯥꯞ ꯌꯥꯔꯅꯦꯕꯀꯣ
ꯎꯝ ꯑꯩ ꯑꯗꯨ ꯍꯣꯏꯅꯦ ꯄꯣꯠ ꯆꯩ ꯑꯞꯒ꯭ꯔꯦꯗ ꯇꯧꯒꯦꯔꯁꯨ ꯑꯗꯨꯉꯥꯏ ꯅꯨꯡꯉꯥꯏꯅ ꯇꯧꯋꯦ
ꯇꯛ ꯇꯛ ꯁꯞꯆꯤꯜꯂ ꯌꯥꯗ꯭ꯔꯣ
ꯎꯝ
ꯑꯗꯨꯅ ꯑꯗꯨꯃꯥꯏꯅ ꯁꯥꯟꯅꯕ ꯐꯩꯌꯦꯕ ꯑꯁ ꯀꯃꯥꯏ ꯅꯠꯇ꯭ꯔꯗꯤ ꯂꯦꯞꯇꯣꯞ ꯑꯣꯏꯅ ꯁꯨꯝ ꯄꯥꯏꯔ ꯇꯧ ꯍꯥꯏꯗꯤ ꯀꯩꯁꯨ ꯃꯄꯥꯡꯒꯟꯗ ꯀꯟꯕ ꯌꯧꯗꯦ ꯍꯥꯏꯇꯥꯔꯦꯅꯦ
ꯎ ꯑꯗꯩ ꯀꯣꯛ ꯁꯥꯒꯠꯂꯒꯁꯨ ꯀꯩꯅꯣ ꯇꯧꯋꯤꯗꯅ
ꯑꯁ ꯁꯥꯒꯠꯂꯛꯑꯦ ꯑꯗꯣ ꯑꯩ ꯑꯦꯛꯁꯇ꯭ꯔꯥ ꯐꯦꯟꯕꯨꯗꯤ ꯌꯥꯎꯗꯤ ꯌꯥꯎꯋꯦꯕꯀꯣ
ꯎꯝ
ꯍꯥꯏꯗꯤ ꯑꯩꯈꯣꯏ ꯑꯗꯨ ꯃꯊꯟꯗ ꯑꯩ ꯀꯤ ꯌꯥꯎꯋꯦꯕ ꯊꯛꯅꯕꯅꯕꯉꯥꯟꯅ ꯑꯗꯨꯝ ꯀꯨꯂꯤꯡꯒ ꯊꯨꯅ ꯇꯧꯕꯀꯣ ꯑꯗꯨ ꯁꯥꯒꯠꯂꯦꯕ ꯁꯥꯒꯠꯄꯩꯗ ꯁꯥꯒꯠꯂꯦ
ꯎꯝ
ꯄ꯭ꯔꯣꯕ꯭ꯂꯦꯝꯗ ꯂꯥꯛꯏꯗ ꯑꯗꯨꯝ
ꯎꯝ ꯑꯩꯁꯤ ꯍꯥꯟꯅ ꯂꯣꯛꯁꯤꯔ ꯇꯧꯔꯝꯕꯅꯦ
ꯑꯝ
ꯄꯩꯁꯥ ꯍꯦꯟꯗ꯭ꯔꯤꯉꯅ ꯑꯗꯨꯅ ꯂꯦꯞꯇꯣꯞ ꯄꯥꯝꯗ ꯑꯃꯨꯛ ꯍꯥꯏꯗꯤ
ꯎꯝ ꯑꯩ ꯑꯗꯨꯅꯦ ꯑꯩ ꯁꯖꯁꯟꯗꯁꯨ ꯂꯦꯞꯇꯣꯞꯁꯦ ꯒꯦꯝ ꯁꯨꯝ ꯁꯥꯟꯅꯩ ꯑꯩꯈꯣꯏ ꯅꯪꯁꯨ ꯑꯩꯈꯣꯏ ꯍꯥꯟꯅ ꯒꯦꯝ ꯁꯥꯟꯅꯔꯛ ꯄꯥꯝꯕꯅꯤꯅ ꯌꯦꯦꯝꯁꯦ ꯑꯗꯨꯝ ꯁꯥꯅꯗꯧ ꯂꯩꯕꯅꯤꯅ ꯑ ꯅꯪ ꯗꯦꯛꯁꯇꯣꯛꯞ ꯂꯩꯕ ꯑꯃ ꯐꯔꯥ ꯈꯜꯂꯦ ꯋꯥꯈꯜꯗꯁꯨ ꯑꯗꯨꯝ ꯎꯝ
ꯑꯁꯣꯝ ꯍꯣꯏꯦꯛꯁꯣꯝꯁꯨ ꯆꯪꯅꯤꯡꯉꯦ ꯑꯗꯣ ꯌꯨꯝꯗ ꯂꯩ ꯀꯥꯟꯅꯗꯤꯁꯨ ꯗꯦꯛꯁꯇꯣꯞ ꯅꯀ꯭ꯋꯦꯁ ꯆꯠꯄꯅꯤꯅ ꯑꯩ ꯄꯥꯝꯃꯤꯅ ꯍꯦꯛ ꯍꯥꯏꯐꯦꯠ ꯄꯨꯡ ꯀꯥꯎꯛ ꯂꯧꯕ ꯍꯥꯏ
ꯑꯣ ꯑꯗꯨꯁꯨ ꯌꯥꯏ
ꯍꯥꯏꯗꯤ ꯁꯤꯗ ꯀꯩꯅꯣꯝ ꯀꯩꯅꯣꯝ ꯌꯦꯡꯕꯗꯣ ꯅꯨꯡꯉꯥꯏꯇꯦꯕ ꯁꯤ ꯐꯣꯟꯅ ꯆꯥꯔ ꯍꯥꯏꯗ ꯃꯤꯠ ꯌꯦꯡꯕꯗꯣ
ꯍꯣꯏ ꯍꯣꯏ ꯑꯗꯨꯕꯨꯗꯤ
ꯀꯨꯏꯅ ꯌꯦꯡ꯭ꯔꯀꯥꯟꯗ ꯍꯥꯏꯗꯤ ꯄꯨꯡ ꯑꯃꯅꯤ ꯁꯨꯝ ꯃꯣꯏ ꯀꯩꯅꯣ ꯇꯧꯕ ꯍꯥꯏꯗꯅ ꯑ ꯂꯥꯢ ꯀꯩ ꯇꯥꯛꯄꯒꯤ
ꯍꯣꯏ ꯀ꯭ꯂꯥꯁ ꯅꯣꯡ ꯌꯦꯡꯉꯀꯥꯟꯗꯁꯨ ꯑꯥꯏ ꯄꯦ ꯑꯦꯠꯅꯕꯨꯗꯤ ꯌꯥꯝ ꯏꯁꯥꯗ ꯀꯩꯅꯣ ꯑꯣꯏꯔꯅꯤ
ꯍꯣꯏ ꯈꯤꯇꯪ ꯆꯥꯎꯅ ꯐꯩꯌꯦ ꯑꯗꯨ ꯂꯩꯖꯤꯔ ꯇꯧꯕꯅꯤ ꯥ ꯄꯩꯁꯥ ꯂꯨꯖꯤꯟꯒꯨꯝ ꯅꯍꯅꯤ ꯑꯟꯗ ꯃꯔꯨꯞ ꯑꯃꯥ ꯐꯪꯗꯣꯔꯤꯕ
ꯑꯣ
ꯌꯡꯈꯥꯏ ꯏꯐꯥꯡ ꯃꯕꯜ
ꯀꯌꯥꯃꯨꯛ
ꯌꯥꯡꯈꯩ ꯑꯗꯨ ꯂꯥꯛꯑꯣ ꯌꯥꯔꯣꯏ ꯌꯦꯡꯒꯦ ꯇꯧ
ꯎꯝ ꯀꯅꯥ ꯀꯅꯥ ꯇꯧꯔ ꯌꯨꯝꯗꯅꯨꯡ ꯀꯥꯡꯕꯨꯔꯣ
ꯑꯪ ꯌꯨꯝ ꯏꯃꯥꯟꯅꯕꯤ ꯑꯃ ꯂꯩ ꯑꯩꯅ ꯈꯤꯇꯪ ꯉꯟꯅ ꯂꯧꯒꯦ ꯍꯥꯏꯕꯗꯤ ꯃꯤꯗꯨꯁꯨ ꯌꯥꯗꯦ ꯁꯤꯅꯤ ꯍꯥꯏ
ꯎꯝ ꯅꯪꯅ ꯅꯃꯥꯟꯅꯕꯤ ꯍꯥꯏꯔꯒ ꯅꯣꯏ ꯅꯃꯥꯟꯅꯕꯤ ꯑꯃ ꯂꯩꯕꯗꯣ ꯉꯔꯥꯡ ꯅꯍꯥꯟ ꯂꯨꯍꯣꯡ ꯃꯥꯥꯜꯂꯤꯅꯦ
ꯑ ꯍꯣꯏ ꯑꯗꯨꯗ ꯑꯩ ꯅꯉꯣꯟꯅ ꯍꯥꯏ ꯇꯅꯤ ꯀꯥꯎ
ꯑꯩ ꯅꯔ ꯌꯥꯎꯅꯕꯅꯤꯅ ꯈꯪꯉꯦ ꯍꯥꯏꯗꯤ ꯊꯥꯒꯠꯂꯛꯑꯦꯕ
ꯎ
ꯑꯗꯩꯗꯤ ꯃꯥꯔꯒ ꯂꯍꯣꯡꯉꯤ ꯅꯨꯄꯥꯗꯣ
ꯑꯥ
ꯗꯦꯜꯂꯤꯗ ꯏꯃꯥꯟꯅꯕ ꯃꯩ ꯃꯣꯏ ꯃꯣꯕꯥꯏ ꯊꯣꯛꯑꯦꯕ
ꯑꯣ